ꯍꯜꯂꯣ
ꯑꯩ ꯇꯥꯏꯌꯦ
ꯇꯥꯕ꯭ꯔꯣ
ꯑꯧ ꯇꯥꯏꯌꯦ
ꯀꯔꯤ ꯇꯥꯕ꯭ꯔꯣ
ꯅꯪ ꯈꯣꯟꯖꯦꯜ ꯇꯥꯏꯌꯦ
ꯅꯨꯡꯉꯥꯏꯕ꯭ꯔꯥ
ꯅꯨꯡꯉꯥꯏꯌꯦ
ꯊꯃꯣꯏꯗ ꯀꯔꯤ ꯐꯥꯎꯒꯦ
ꯑꯩꯏꯒꯤ ꯊꯝꯃꯣꯏꯗ ꯇꯤꯡ ꯐꯥꯎꯋꯤ ꯏꯁ ꯎꯁꯨ ꯎꯗꯅ ꯅꯁꯛꯇꯨꯒ
ꯑꯩ ꯍꯟꯗꯛꯁꯦ ꯅꯁꯛ ꯅꯁꯛꯇꯨꯒꯁꯦ ꯌꯥꯝ ꯍꯥꯏꯅꯤꯡꯉꯦ ꯑꯩ ꯑꯗꯨꯝ ꯍꯥꯏꯒꯦꯀꯣ ꯁꯥꯎꯒꯅꯨ ꯁꯛꯇꯨꯒ ꯎꯝ ꯀꯥꯏꯅ
ꯑꯩ ꯊꯝ ꯀꯩꯅꯣ ꯊꯣꯡ ꯑꯃꯗ ꯌꯥꯎꯔ ꯀꯩꯗꯧꯔꯦ ꯑꯃꯨꯛ ꯍꯟꯈꯔꯥꯁꯤꯔ ꯈꯪꯗꯦ
ꯉꯜꯂꯤꯗ ꯉꯁꯥꯏꯀꯣ ꯑꯩꯈꯣꯏꯒꯤ ꯏꯃꯥꯕꯣꯛ ꯀꯣ
ꯎꯝ
ꯐꯣꯟ ꯇꯧꯔꯛꯄꯀꯣ
ꯑ
ꯃꯅꯥꯎꯅꯨꯄꯤ ꯊꯣꯛ ꯅꯨꯄꯥ ꯑꯃ ꯑꯗꯣ ꯑꯩꯈꯣꯏꯗ ꯂꯥꯛꯀꯗꯕꯗꯣ ꯊꯦꯡꯈ꯭ꯔꯦ ꯑꯗꯨꯒꯤ ꯅꯣꯏꯗ ꯇꯨꯝꯍꯟꯒꯦ ꯑꯩꯅ ꯍꯦꯛ ꯃꯈꯥꯗ ꯇꯨꯝꯕꯗ ꯑꯗꯨ ꯑꯗꯨꯝ ꯇꯨꯝꯍꯟꯕꯤꯌꯣ ꯍꯥꯏꯕꯀꯣ
ꯀꯩ ꯍꯥꯌꯕ ꯑꯃꯨꯛ ꯍꯥꯏꯌꯣꯅꯦ
ꯑꯩꯈꯣꯏ ꯏꯃꯥꯕꯣꯛ ꯑꯃꯅꯅꯦ ꯐ ꯉꯁꯥꯏꯗꯣ ꯐꯣꯟ ꯇꯧꯔꯛꯄ
ꯎꯝ
ꯃꯥꯒꯤ ꯃꯅꯥꯎꯅꯨꯄꯤ ꯊꯣꯛꯄ ꯑꯃ ꯂꯩꯌꯦ ꯑꯗꯣ ꯑꯗꯨꯒꯤ ꯂꯥꯛꯀꯗꯕꯗꯨ ꯍꯧꯖꯤꯛ ꯑꯩꯈꯣꯏꯔꯣꯝꯗ ꯇꯨꯝꯕ ꯂꯦꯛ ꯅꯣꯏ ꯂꯥꯛꯀꯗꯕꯗꯨ ꯊꯦꯡꯈ꯭ꯔꯦ ꯅꯈꯣꯏꯗ ꯂ ꯈꯟꯒꯦ ꯑꯩ ꯑꯩꯅ ꯑꯩꯈꯣꯏꯗ ꯇꯨꯝꯐꯝꯁꯨ ꯂꯩꯇꯅ ꯍꯥꯏꯔꯒ ꯃꯥ ꯅꯍꯥꯟꯗꯤ ꯃꯈꯥꯗ ꯊꯥꯔ ꯇꯨꯝꯃꯤꯗꯅꯀꯣ
ꯎꯝ
ꯃꯥꯕꯨꯗꯤ ꯃꯈꯥꯗ ꯊꯥꯔ ꯇꯨꯝꯕꯁꯨ ꯌꯥꯏ ꯑꯗꯣ ꯃꯤ ꯂꯥꯛ ꯑꯗꯨꯗꯤ ꯇꯨꯝꯐꯝꯟꯕꯗ ꯅꯨꯡꯉꯥꯏꯇꯦꯗꯅ ꯑꯩꯈꯣꯏꯗꯤ ꯌꯨꯝ ꯌ ꯄꯛ ꯄꯤꯛꯄꯅꯤꯅ ꯃꯤ ꯂꯥꯛꯑꯁꯨ ꯇꯨꯝꯐꯝ ꯂꯩꯇꯦꯕꯀꯣ ꯑꯗꯨꯒꯤ ꯑꯩꯅ ꯑꯗꯨꯗꯣ ꯃꯈꯥꯗ ꯑꯩꯅ ꯇꯨꯝꯕꯗꯣ ꯑꯗꯨ ꯇꯨꯝꯍꯟꯒꯦ ꯍꯥꯏꯕꯗꯣ ꯑꯩꯁꯤꯅ ꯀꯣꯛꯇꯣ ꯑꯗꯨꯗ ꯁꯥꯟꯅꯒ ꯑꯩꯈꯣꯏ ꯑꯩꯅ ꯀꯔꯤ ꯍꯥꯏꯕ꯭ꯔꯥ ꯍꯥꯏꯔꯒ ꯑꯩꯈꯣꯏꯗ ꯃꯤ ꯂꯩꯌꯦ ꯍꯥꯏꯅ ꯍꯥꯏꯕꯤꯕ
ꯈꯨꯗꯛꯇ ꯑꯩꯒꯤ ꯀꯣꯛꯇꯣ ꯇꯤꯡ ꯊꯣꯔꯛꯄ ꯑꯗꯨꯒꯤ ꯑꯩꯅ ꯈꯣꯏꯗ ꯃꯤ ꯂꯩꯌꯦ ꯏꯗꯣꯝ ꯆꯥꯈꯣꯏ ꯂꯩꯑꯦ ꯑꯗꯨꯅ ꯌꯥꯗꯧ ꯃꯥꯟꯗꯦ ꯏꯗ
ꯃꯤꯅ ꯈꯪꯉꯗꯤ ꯐꯗꯧ ꯐꯖꯕꯗꯧꯅ
ꯈꯪꯒꯦ ꯈꯪꯁꯅꯨ ꯀꯩꯅꯣ ꯃꯣꯏꯕꯨ ꯀꯨꯔꯤ ꯑꯣꯏꯔꯦꯗꯅ
ꯃꯤꯒꯤ ꯌꯨꯝꯗ ꯃꯤ ꯃꯁꯛ ꯈꯪꯗꯕ ꯊꯥꯔꯛꯀꯦ ꯍꯥꯏꯕꯣ ꯑꯗꯨꯕꯨ ꯌꯥꯕ꯭ꯔꯣ ꯑꯗꯨ ꯃꯤꯗꯨꯅ ꯌꯦꯡꯉꯣ ꯅꯥꯕ ꯃꯤ ꯑꯣꯏꯔꯝꯃꯣ ꯂꯣꯛ ꯊꯨꯡꯉꯒ ꯆꯃꯤꯟ ꯊꯛ ꯇꯛꯃꯤꯟꯅꯕ ꯌꯥꯗꯕ ꯃꯤ ꯂꯩꯗꯅꯀꯣ ꯑꯗꯨꯝꯕ ꯑꯣꯏꯔꯝꯃꯣ ꯈꯜꯂꯨꯅꯦ ꯇꯤꯕꯤ ꯅꯥꯕ ꯑꯣꯏꯔꯝꯃꯣ ꯍꯣꯔꯦꯟ ꯏꯁꯤꯡꯒ ꯊꯛꯃꯤꯟꯅꯔꯒ ꯒꯤꯂꯥꯁ ꯄꯨꯜꯂꯗꯤ ꯀꯅꯥꯒꯤ ꯃꯥꯡꯖꯕꯅꯣ
ꯑꯩꯒꯤ ꯑ ꯅꯪ ꯁꯤꯗꯤ
ꯂꯛꯈꯪ ꯜꯂꯥ ꯅꯪꯒꯤꯅꯦ ꯃꯪ
ꯗ ꯑꯩꯈꯣꯏ ꯑꯩꯈꯣꯏ ꯌꯨꯝꯒꯤ ꯃꯈꯥꯒꯤꯗꯣ ꯑꯗꯨ ꯑꯩꯈꯣꯏ ꯊꯕꯤꯗꯣ
ꯎꯝ
ꯃꯥꯗꯣ ꯀꯩꯅꯣ ꯇꯧꯕꯅꯦꯕ ꯃꯥꯒꯤ ꯃꯁꯥ ꯉꯝꯗꯕꯀꯣ
ꯎꯝ
ꯆꯥ ꯉꯝꯗꯕ ꯍꯥꯏꯕꯕꯨ ꯂꯥꯏꯅꯥꯗꯧꯕ ꯑꯅꯤ ꯑꯍꯨꯝ ꯄꯥꯛꯄ
ꯎꯝ
ꯁ ꯄ ꯍꯗꯁꯦ ꯃꯔꯥꯡ ꯍꯥꯏꯕ꯭ꯔ ꯈꯪꯗꯦ ꯑꯣꯛꯁꯤꯖꯦꯟ ꯊꯝꯃꯒ ꯀꯩꯅꯣ ꯍꯣꯁꯇꯥꯄꯒꯦ ꯍꯥꯏ ꯃꯥꯗꯣ ꯌꯨꯝ ꯄꯥꯍꯜꯂꯒꯅꯦ ꯍꯥꯏꯗꯤ ꯃꯉꯣꯟꯗꯒꯤꯅꯦꯕꯀꯣ ꯂꯥꯏꯅꯥꯗꯣ ꯃꯥꯒꯤ ꯅꯨꯄ ꯋꯥꯔꯁꯨ ꯃꯥ ꯃꯥꯒꯤ ꯅꯨꯄꯥꯗꯤ ꯌꯥꯝ ꯐꯕ ꯃꯥ ꯃꯥꯕꯨ ꯌꯨꯝ ꯄꯥꯜꯂꯦ ꯑꯗꯨꯒ ꯑꯗꯨꯒꯤ ꯃꯇꯨꯡ ꯃꯥꯒꯤ ꯑꯗꯨ ꯅꯨꯄꯥꯗꯨꯁꯨ ꯄꯥꯛꯑꯦꯗꯅ ꯌꯥꯝꯝ ꯑꯗꯨꯗꯒꯤ ꯅꯨꯡꯉꯥꯏꯇꯕ ꯃꯥꯜꯂꯤꯗ ꯃꯣꯏꯒꯤ ꯀꯩꯅꯣꯗꯨꯁꯨ ꯍꯥꯏꯗꯤ ꯅꯨꯄꯤ ꯂꯣꯝꯗꯒꯤ ꯂꯩꯕꯅꯤꯅꯀꯣ
ꯎꯝ
ꯑ ꯍꯣꯣꯡꯗꯅ ꯑꯗꯨ ꯌꯥꯝꯅ ꯐ꯭ꯔꯦꯁ ꯑꯣꯏꯔ ꯃꯥꯜꯂꯦ ꯍꯥꯏ ꯍꯥꯏꯗꯤ ꯑꯦꯁꯀꯨꯝꯕꯗꯤꯅꯦ ꯍꯛꯆꯥꯡꯁꯦ ꯏꯁꯁꯦ ꯑꯗꯨꯝ ꯀꯜꯂꯤꯉꯩꯗꯤ ꯑꯗꯨꯝ ꯀꯩꯁꯨ ꯇꯧꯗꯦꯕ ꯂꯩꯥꯏꯅꯥ ꯄꯛꯄꯀꯥꯟꯗ ꯍꯥꯏꯕꯗꯤ ꯑꯩꯈꯣꯏꯒꯤ ꯍꯛꯆꯥꯡꯁꯤ ꯀꯩꯅꯣ ꯇꯧꯔꯀꯥꯟꯗꯀꯣ ꯁꯣꯜꯂꯀꯥꯟꯗ ꯑꯗꯨꯒꯤ ꯑꯦꯖꯇꯨꯅ ꯍꯧꯕꯅꯦꯕ ꯑꯩ ꯍꯥꯏꯕꯗꯨꯅꯦ ꯃꯣꯏꯒꯤ ꯌꯨꯝ ꯑꯩꯈꯣꯏ ꯅꯍꯥꯟ ꯀꯩꯅꯣ ꯈꯅꯩ ꯑꯗꯨ ꯑꯗꯥ ꯍꯥꯏꯕꯗꯣ ꯑꯗꯨꯒꯤ ꯃꯅꯥꯎꯅꯨꯄꯤꯅꯦꯕ ꯃꯣꯏꯒꯤ ꯏꯃꯨꯡꯗꯣ ꯑꯁ ꯍꯥꯏꯗꯤ ꯍꯧꯖꯤꯛ ꯂꯥꯏꯌꯦꯡꯕ ꯍꯥꯏꯕ ꯑꯦꯁ ꯄꯛꯄ ꯅꯨꯄꯤꯗꯣ ꯃꯤꯉꯣꯟꯗꯒ ꯑꯣꯏꯔꯗꯤꯀꯣ ꯍꯥꯏꯕꯗꯤꯉꯣꯟ ꯑꯩꯈꯣꯏꯗꯒ ꯑꯣꯏꯔꯗꯤ ꯑꯁ ꯃꯣꯏꯗꯤꯣ ꯌꯥꯝ ꯉꯥꯡꯒꯅꯤꯕꯣ
ꯏ ꯆꯪꯐꯥꯎ ꯆꯪꯕꯤꯔꯔꯣꯏꯅꯦ
ꯑꯣ ꯑꯩꯗꯤ ꯃꯤ ꯃꯃꯥꯡꯗ ꯃꯣꯏꯗꯤ ꯑꯗꯨꯃꯥꯏꯅ ꯇꯧꯋ ꯑꯗꯨꯃꯥꯏꯅ ꯇꯧ ꯊꯧꯏ ꯑꯗꯨ ꯌꯥꯝꯅ ꯍꯥꯏꯗꯤ ꯉꯥꯡꯕꯗꯣ ꯃꯣꯏꯗꯤ ꯌꯥꯝ ꯇꯧꯋꯦꯕꯀꯣ ꯃꯤ ꯑꯃꯗ ꯃꯤ ꯑꯃꯅꯦ ꯈꯪꯉꯤ ꯈꯟꯕ ꯉꯝꯗꯕꯗꯣ ꯇꯧꯕꯅꯦꯕ ꯑꯗꯨ ꯑꯩꯈꯣꯏ ꯑꯩꯈꯣꯏ ꯌꯨꯝꯗꯒꯤ ꯐꯣꯟ ꯇꯧꯔꯛꯑꯦ ꯍꯥꯏꯗꯤ ꯀꯩꯅꯣꯗ ꯂꯥꯏꯌꯦꯡꯐꯝꯗ ꯌꯥꯝꯅ ꯁꯦꯆꯕ ꯈꯔ ꯍꯥꯏꯗꯤ ꯌꯥꯝꯅ ꯁꯤꯒꯨꯝꯕ ꯂꯩꯔꯤꯀꯣ ꯅꯣꯏ ꯆꯠꯀꯅꯨ ꯆꯠꯀꯅꯨ ꯍꯥꯏꯗꯤ ꯆꯠꯍꯟꯅꯤꯡꯗꯕ ꯍꯥꯏꯕꯕꯨꯅꯦ ꯃꯥꯒꯤ ꯂꯥꯏꯅꯥꯗꯨꯣ ꯑꯦꯁ ꯄꯛꯄꯏꯕꯣ ꯑꯗꯨꯒꯤ ꯑꯗꯨ ꯃꯣꯏꯒꯤ ꯏꯃꯨꯡꯗꯨꯒ ꯑꯩꯈꯣꯏꯒꯁꯨ ꯌꯥꯝ ꯆꯥꯟꯅꯕ ꯑꯣꯏꯗꯕ
ꯌꯦꯡꯊꯤꯅꯕ ꯈꯔ
ꯑ ꯃꯣꯏꯗꯤ ꯈꯔ ꯃꯣꯏꯒꯤ ꯍꯤꯡꯕꯒꯤ ꯀꯩꯅꯣꯗꯣ ꯑꯩꯗꯤ ꯈꯔ ꯑꯩꯈꯣꯏꯗꯒꯤ ꯑꯗꯨꯝ ꯅꯨꯡꯉꯥꯏꯕ ꯃꯣꯏꯒꯤ ꯀꯩꯅꯣꯗꯨꯗꯤ ꯑꯗꯨ ꯍꯥꯏ ꯑꯁꯀꯥꯟꯒꯗ ꯏꯃꯨꯡꯗ ꯅꯍꯥꯟ ꯂꯨꯍꯣꯡꯣꯡꯀꯤꯗꯣꯏꯅꯦ ꯀꯩꯅꯣꯗ ꯅꯋꯥꯔꯤ ꯍꯖꯔ ꯂꯨꯍꯣꯡꯣꯡꯀꯤꯕꯗ ꯅꯣꯏꯒꯤ
ꯑꯁ ꯅꯨꯡꯉꯥꯏ ꯃꯄꯥꯗ ꯂꯩꯕꯗꯣ ꯍꯪꯆꯤꯠ ꯂꯥꯡꯕꯗꯣ ꯏꯪꯉꯦ ꯅꯨꯡꯉꯥꯏ ꯍꯧꯖꯤꯤ ꯐꯝꯃꯦ ꯃ ꯑꯩꯒꯤ
ꯑꯩꯗꯤ ꯂꯝꯕꯤ ꯆ ꯌꯨꯝ ꯌꯧꯔꯗꯤ ꯑꯗꯨꯝ ꯌꯥꯝ ꯁꯥꯔꯅꯤ ꯑꯃꯨꯛ
ꯎꯝ ꯀꯣꯏꯆꯠ ꯆꯠꯂꯗꯤ ꯁꯥꯕꯅꯦ ꯑꯗꯣ ꯌꯨꯝ ꯆꯪꯗ꯭ꯔꯤꯀꯥꯟꯗꯅꯦ ꯀꯩꯅꯣꯗ ꯑ ꯊꯣꯡ ꯑꯗꯨꯋꯥꯏꯗ ꯉꯥꯏꯍꯥꯛ ꯂꯦꯞꯄꯣ ꯃꯄꯥꯟꯗ ꯑꯗꯨꯒ ꯉꯥꯏꯍꯥꯛ ꯂꯦꯞꯄꯒ ꯏꯪꯈ꯭ꯔꯦ ꯍꯥꯏꯔ ꯀꯥꯟꯗ ꯆꯪꯉꯛ ꯑꯗꯨ ꯆꯞ ꯆꯠꯂꯒ ꯆꯪꯉꯗꯤ ꯌꯥꯝ ꯁꯥꯒꯅꯤꯅ
ꯉꯔꯥꯡꯁꯨ ꯑꯗꯨꯃꯥꯏꯅ ꯇꯧꯋꯤ ꯑꯁ ꯆꯠꯂꯒꯀꯣ ꯑꯥ ꯌꯥꯝ ꯆꯠꯂꯒ ꯌꯨꯝꯗ ꯆꯪꯕꯗꯗꯤ ꯑꯁ ꯂꯣꯏꯔꯦ
ꯑꯩꯗꯤ ꯈꯪꯗꯦꯅ
ꯅ ꯇꯥꯎꯅ ꯀꯧꯕ
ꯃ ꯈꯪꯗꯦꯍꯦ
ꯈꯪꯉꯣꯏ ꯈꯪꯉꯣꯏ ꯅꯪꯗꯤ ꯃꯤ ꯑꯇꯣꯞꯄꯗ ꯋꯥꯔꯤ ꯇꯧꯕꯅꯤꯅ ꯅꯠꯇ꯭ꯔꯥ ꯍꯣꯔꯦꯟ ꯕꯣꯜ ꯑꯃꯨꯛ ꯂꯩꯏꯅꯦ
ꯑꯩꯕ ꯆꯂ ꯐꯁꯤꯦ
ꯅꯗꯒ ꯂꯩꯕꯅꯦ
ꯏ
ꯐꯣꯇꯨꯒ ꯑꯩꯁꯨ ꯌꯦꯡꯅꯤꯡꯗꯦ ꯃꯅꯦꯜꯗꯅꯕꯨ ꯍꯦꯛ ꯉꯝꯃꯕ ꯈꯨ ꯈꯨꯨꯟꯒꯤ ꯖꯒꯣꯏ ꯇꯧꯕꯤꯒꯦ ꯁꯥꯃꯣꯡ ꯃꯈꯣꯡꯗꯣ
ꯁꯛꯇꯨꯒ
ꯀ ꯑꯗꯨꯗꯣ ꯑ ꯀꯩꯅꯣꯗꯣ ꯅꯨꯡꯗꯥꯡ ꯌꯦꯡꯕꯅꯦ ꯌꯦꯡꯉꯦ ꯑꯩꯗꯤꯨꯡ ꯇꯔꯥꯃꯊꯣꯏ ꯃꯈꯣꯏ ꯑꯗꯨꯋꯥꯏꯗ ꯃꯥꯜꯦ ꯐꯣꯟ ꯗꯣ ꯑꯗꯨꯝ ꯐꯝꯃꯒ ꯄꯥꯏꯗ꯭ꯔꯦꯕ ꯇꯨꯝꯅꯤꯡꯉꯣꯏꯕꯣ ꯑꯗꯨꯝ ꯌꯦꯡ ꯌꯦꯡꯉ ꯇꯨꯝꯈ꯭ꯔꯦ ꯑꯗꯨꯒ ꯑꯃꯃꯛ ꯀꯞꯊꯣꯛꯄꯗꯤ ꯄꯨꯡ ꯑꯅꯤ ꯑꯗꯨꯋꯥꯏꯗ ꯊꯣꯛꯑꯦ ꯐꯣꯟꯗꯁꯨ ꯑꯗꯨꯝ ꯃꯊꯟꯇ ꯑꯣꯟ ꯇꯧꯔꯀꯣ ꯎꯝ ꯇꯧꯋꯦ ꯑꯁ ꯕꯦꯇ꯭ꯔꯤꯗꯤ ꯐꯖꯔꯦ ꯑꯗꯨꯃꯥꯏꯅ ꯇꯧꯔꯗꯤ ꯆꯩ ꯌꯥꯝ ꯆꯥꯏ ꯑꯣ ꯀꯩꯅꯣ ꯇꯧꯋꯦ ꯑꯗꯨꯗꯒꯤ ꯇꯨꯝꯒꯦ ꯇꯧꯕꯅꯦ ꯕꯥ ꯌꯥ ꯌꯥꯗꯕꯩ ꯋꯥꯅꯤꯗ ꯄꯨꯡ ꯃꯔꯤ ꯑꯗꯨꯋꯥꯏꯗ ꯑꯃꯨꯛ ꯀꯨꯝꯃꯦ
ꯎꯝ
ꯁꯥꯥꯏ ꯑꯗꯨꯒꯛꯇ ꯑꯩ ꯍꯧꯒ ꯍꯧꯒꯜ ꯏꯟꯁꯥꯡ ꯊꯣꯡꯒꯦ ꯇꯧꯕꯅꯦꯕ ꯑꯩ ꯍꯧ ꯀꯩꯅꯣ ꯍꯧꯗꯣꯛꯄꯤꯌꯣ ꯑꯩ ꯈꯣꯡ ꯌꯥꯏ ꯑꯦꯗꯝꯝꯅ ꯑꯁ ꯑꯩꯗꯤ ꯈꯪꯒꯨꯝ ꯈꯪꯗꯕꯒꯨꯃ ꯇꯧꯋꯦ ꯃꯥꯅ ꯑꯗꯨꯝ ꯇꯣ
ꯎꯝ ꯑꯩꯩꯁꯨ ꯈꯪꯉꯦ ꯅ ꯅꯪ ꯉꯔꯥꯡ ꯅꯪ ꯍꯥꯏꯕꯗ ꯑꯣꯏꯁꯨ ꯑꯣꯏꯔꯣꯏ ꯑꯩꯅ
ꯑꯩꯅꯤ ꯑꯁ ꯑꯣ ꯑꯣꯏꯒꯅꯤ ꯇꯧꯕꯅꯦꯅꯦ
ꯌꯥꯔꯦ ꯌꯥꯔꯦ ꯌꯥꯔꯦ ꯅꯁꯛ ꯛꯇ
ꯍꯌꯦꯡ ꯃꯣꯏ ꯑꯁ ꯆꯠꯀꯅꯤ ꯈꯣꯡꯗꯥ ꯐꯣꯡꯃꯤꯃꯅꯤ ꯅꯤꯄꯜ ꯃꯈꯥꯏ
ꯑꯗꯨꯗꯤ ꯆꯥꯛ ꯇꯣꯛꯑꯒ ꯆꯠ ꯀꯌꯥ ꯑꯣꯏꯔꯕꯅꯤꯅꯣ
ꯎꯝ
ꯑꯗꯨꯗꯤ ꯆꯞ ꯉꯥꯟꯟꯅ ꯊꯣꯡꯒꯅꯤ ꯑꯃꯨꯛ
ꯎꯝ ꯑꯗꯨꯝ ꯉꯟꯅ ꯊꯣꯡꯉꯦꯗ ꯏꯆꯦꯗꯥꯎ ꯉꯟꯅ ꯑꯗꯨꯝ ꯍꯥꯏꯗꯤ ꯑꯉꯥꯡꯅ ꯌꯥꯗꯕꯀꯣ ꯑꯁ ꯌꯥꯝ ꯉꯟꯅ ꯃꯤꯛꯇ ꯊꯣꯡꯉꯦ ꯑꯉꯥꯡꯗꯣ ꯑꯁ ꯑꯉꯥꯡꯗꯁꯨꯅꯦ ꯌꯥꯝ ꯀꯔꯟꯗꯧꯕꯅꯤ ꯅꯨꯡꯗꯥꯡꯗꯒ ꯃꯃꯥꯗꯤ ꯏꯆꯦꯗꯤ ꯇꯨꯝꯕꯀꯣ ꯃꯥꯗꯤ ꯅꯨꯡꯗꯥꯡ ꯋꯥꯏꯔꯝ ꯇꯨꯝꯃꯦꯕ ꯉꯔꯥꯡꯗꯣ ꯑꯗꯨꯒꯤ ꯃꯥꯗꯤ ꯑꯃꯨꯛ ꯇꯨꯝꯅꯤꯡꯗ꯭ꯔꯦ ꯏꯆꯦꯗꯤ ꯇꯨꯝꯈ꯭ꯔꯦ ꯑꯗ ꯃꯊꯟꯇ ꯃꯤ ꯀꯥꯞꯊꯣꯛꯑꯒ ꯂꯩꯕ ꯇꯟꯕ ꯋꯥꯅꯤꯗ ꯃꯥꯗꯣ ꯉꯥꯏꯍꯥꯛ ꯂꯩꯔꯒ ꯏꯁꯤꯡ ꯊꯛꯅꯤꯡꯉꯤ ꯉꯥꯏꯍꯥꯛ ꯂꯩꯔꯒ ꯌꯨꯝ ꯍꯥꯡꯅꯤꯡꯉꯤ ꯑꯗꯨꯝ ꯇꯧꯕꯅꯦꯕ
ꯐꯨꯕ ꯌꯥꯝ ꯅꯨꯡꯉꯥꯏ
ꯁꯥꯎꯕ ꯑꯗꯨ ꯃꯥꯅ ꯅꯣꯛꯑꯒ ꯂꯩ ꯃꯁꯥꯁꯦ ꯌꯥꯝ ꯀꯟꯗꯦꯗꯣ ꯍꯥꯏꯗꯤ ꯁꯤ ꯇꯧꯗ꯭ꯔꯤꯉꯩꯗꯨꯗꯤꯅꯦ ꯆꯥꯛꯄ ꯑꯝꯇ ꯌꯥꯗ ꯃꯥꯜꯂꯦ ꯑꯗꯨꯝ ꯆꯥꯗꯦꯕ ꯌꯨꯝꯗ ꯑꯗꯨꯝ ꯂꯩꯕꯗꯣ ꯍꯧꯖꯤꯛꯇꯨꯗꯤ ꯑꯁ ꯆꯥꯛ ꯅꯤꯕꯗ ꯂꯣꯏꯔꯦ ꯉꯟꯅ ꯍꯧꯒꯠꯂꯦ ꯆꯥꯛ ꯁꯨꯝ ꯑꯁꯤ ꯌꯥꯝ ꯍꯥꯏꯗꯤ ꯌꯦꯟꯁꯥꯒꯨꯝꯕ ꯇꯧꯔꯗꯤꯀꯣ ꯃꯥꯁꯦ ꯁꯔꯥꯒꯨꯝꯕ ꯑꯍꯥꯎꯕ ꯌꯥꯝ ꯆꯥꯅꯤꯡꯕ ꯍꯧꯖꯤꯛꯇꯤ ꯑꯝ ꯆꯥꯕꯅꯤꯅꯦ ꯆꯥꯄꯝꯗ
ꯀꯥꯡ ꯌꯥꯝ ꯆꯤꯛꯑꯦ ꯀꯩꯒꯤꯅꯣ ꯈꯪꯗꯦꯅꯦ ꯃꯄꯥꯟꯗ ꯂꯩꯕ ꯀꯝ ꯌꯥꯝꯆ
ꯔꯝ